ꯇꯥꯕ꯭ꯔꯣ ꯅꯪꯕꯒ ꯖꯥ ꯅꯠꯇꯦꯕ ꯍꯦꯛ ꯐꯠ ꯍꯦꯛꯇ ꯐꯥꯎꯖꯂꯛꯄ ꯖꯥꯠꯅꯤ꯫ ꯃꯤ ꯑꯇꯣꯞꯄꯒꯤ ꯃꯦꯁꯦꯁ ꯍꯟꯒꯦ ꯀꯥꯏꯅ ꯇꯧꯔꯝꯕꯅꯤ ꯍꯨꯝ꯫ ꯀꯥꯏ ꯌꯧꯈ꯭ꯔꯦ ꯋꯥꯔꯤꯗꯣ ꯎꯝ ꯑꯣ ꯀꯦꯒꯤꯗꯣ ꯅꯠꯇ꯭ꯔꯥ꯫ ꯀꯦꯒꯤꯗꯣ ꯀꯥꯏ ꯌꯧꯈ꯭ꯔꯒꯦ ꯑꯁ ꯀꯥꯎꯔꯦ꯫
ꯏꯕꯦꯝꯃꯥ ꯀꯦ ꯗꯣ ꯃꯤꯅꯣꯇꯥꯁꯨ ꯉꯥꯎꯔꯝꯕꯅꯦ ꯊꯥꯏꯅ ꯋꯥꯏ ꯀ꯭ꯂꯥꯁ ꯑꯩꯠ
ꯑꯁ ꯀꯔꯤꯅꯣ ꯃꯥꯖꯦ ꯄꯨꯔꯥ ꯃꯃꯤꯡꯗꯨꯒꯅꯦ ꯄꯨꯔꯥ ꯂꯝ ꯀ꯭ꯔꯤꯁꯅꯗ ꯀ꯭ꯔꯤꯁꯅ ꯑꯁꯦꯡꯕꯅꯦ꯫
ꯎꯍꯨꯍꯨ ꯃꯥꯅꯦ ꯍꯥꯏꯩꯕ ꯍ-ꯍ-ꯍ
ꯅꯠꯇꯕ ꯃꯥꯁꯦ ꯀꯅꯥꯅꯦꯅ ꯈꯟꯗꯅ ꯄꯥꯝꯗꯣꯏꯅꯣ ꯍꯥꯏꯕꯅꯤꯗ ꯑꯩꯅ꯫
ꯑꯗꯨꯅꯦ ꯫
ꯈꯪꯕ ꯋꯥꯈꯜꯁꯨ ꯅꯠꯇꯦ ꯍꯥꯏꯕ ꯃꯤ ꯑꯩꯗꯤ ꯑꯃꯗ ꯉꯥꯎꯗꯅ ꯂꯩꯗ ꯃꯤ ꯋꯥꯟ ꯁꯥꯏꯗꯦꯠꯇ ꯂꯩꯗꯅ ꯉꯥꯎꯖꯔꯤꯕ ꯑꯩꯕꯨ ꯈꯪꯕ꯭ꯔꯥ꯫ ꯃꯥꯍꯥ ꯄꯥꯄꯤꯅꯤ ꯑ ꯅꯤ ꯀꯦꯒ ꯑꯥꯔꯒꯗꯣ ꯈꯝꯕ꯭ꯔ꯫ ꯑꯥꯔ ꯀꯦ ꯍꯥꯏꯇꯥꯔꯦ ꯃꯣꯏ ꯑꯅꯤꯗꯣ꯫
ꯃꯥꯅꯦ꯫
ꯄꯨꯔꯥ ꯑꯥꯔꯀꯦꯅꯦ ꯑꯗꯨ ꯕꯤ-ꯑꯗꯨ ꯅꯠꯇꯕ꯫ ꯑꯗꯨꯃꯥꯏꯅ ꯇꯧꯔꯒ ꯃꯇꯨꯡꯗ ꯍꯥꯏꯔꯦꯗꯅ꯫
ꯑꯥꯔꯒꯤ ꯋꯥꯔꯤꯖꯤꯅ ꯀꯩꯅꯣ꯫
ꯑꯥꯔꯒꯤ ꯋꯥꯔꯤꯁꯦ ꯇꯥꯛꯈꯣ ꯂꯦꯛꯀꯦ ꯇꯥꯛꯈꯣ ꯋꯦꯠ꯫ ꯃꯣꯏ ꯑ ꯄꯤꯁꯤꯅꯗꯤ ꯀꯦꯗꯨꯒ꯫ ꯀꯩꯅꯣꯝꯃ ꯇꯧꯔꯦ ꯍꯥꯏꯕꯗꯤ ꯀꯧꯅꯗ꯭ꯔꯦ ꯍꯥꯏꯕꯗꯨꯗꯤ ꯈꯪꯉꯦꯗꯅ꯫ ꯈꯔ ꯈꯔꯗꯤ ꯑꯩꯅ ꯀꯧꯕꯒꯁꯦ ꯀꯌꯥ ꯈꯨꯝꯅꯤꯡꯗꯒꯨꯝꯇꯧꯕꯅꯦꯕ꯫ ꯑꯩꯗꯤ ꯏꯁꯝ ꯆꯝꯅ ꯈꯣꯖꯕꯅꯦ ꯑꯣ ꯅꯠꯇꯦ ꯀꯦ ꯁꯦ꯫
ꯑꯣ-ꯑꯣ-ꯑꯣ꯫
ꯁꯦꯃꯤꯁ꯭ꯇꯔ ꯀꯥꯔꯛꯄꯗꯩꯁꯨ ꯕꯤꯁ ꯑꯗꯨꯒꯤ ꯅꯠꯇꯕꯤꯗ꯫ ꯊ꯭ꯔꯗ ꯁꯦꯃꯤꯁꯇꯔ ꯀꯥꯕ ꯍꯧꯔꯛꯄꯗꯁꯨ ꯑꯝ ꯑꯥꯔꯒ ꯀꯦꯒꯁꯤꯅ ꯑꯥꯔ ꯀꯦꯗꯨꯅ꯫ ꯄꯤꯁꯦ ꯂꯛꯅꯕꯅꯦꯕ꯫ ꯑꯗꯨꯝ ꯑꯩꯑꯣꯟꯗ꯫ ꯅꯁꯤꯅ ꯑꯁ ꯑꯗꯨꯝ ꯑꯗꯨ ꯃꯥ ꯀꯩꯅꯣ ꯇꯧꯍꯧꯔꯣ ꯈꯣꯠꯍꯧꯔꯣ ꯌꯥꯝ꯫ ꯑꯗꯨꯗꯨꯗꯨ ꯑꯗꯨꯗ ꯑꯃꯥꯏ ꯁꯨꯝ ꯂꯛꯅꯕꯤꯔꯝꯅꯤꯅ ꯑꯃꯗꯨꯗꯤ ꯑꯄꯪꯅꯤꯅꯕ꯫ ꯑꯄꯪꯅꯤꯅ ꯕ-ꯑꯃꯥꯏꯅ ꯍꯥꯏꯔꯝꯅꯤꯅ꯫ ꯑꯃꯗꯨꯗꯤ ꯃꯥꯗꯤ꯫ ꯅꯨꯄꯥ ꯍꯥꯏꯔꯦꯗꯅ꯫ ꯏꯃꯣꯁꯟꯗꯨ ꯀꯟꯇ꯭ꯔꯣꯜ ꯇꯧꯕ ꯉꯝꯅꯗꯦꯗꯅ꯫ ꯑꯗꯨꯅ ꯃꯥꯗꯤ ꯑꯗꯨꯝ꯫
ꯅꯨꯉꯥꯏ ꯔꯝꯃꯔꯣꯏ ꯃꯤꯗꯨꯁꯨ꯫
ꯁꯨꯃꯥꯏꯅ ꯈꯟꯕ ꯇꯧ ꯃꯑꯣꯡꯗꯣꯀꯣ ꯑꯗꯨ ꯈꯔ ꯈꯔ ꯎꯔꯛꯑꯦꯕꯣ ꯑꯩꯅ ꯀꯩꯅꯣ ꯇꯧꯃꯤꯟꯅꯕ ꯄꯒꯁꯤ ꯐꯝꯃꯨ ꯌꯥꯗꯕ ꯍꯣꯏ ꯄꯤꯗꯨꯣꯏ ꯅꯣꯏ ꯐꯝꯃꯣ ꯌꯥꯗꯕꯣ ꯈꯣꯠꯆꯕꯒ ꯇꯧꯕꯅꯤꯅ ꯈꯪꯕꯅꯤ ꯅꯣꯏ ꯑꯗꯨꯝ ꯎꯗ꯭ꯔꯣ ꯇꯣꯉꯥꯟ ꯑꯩ ꯇꯣꯉꯥꯟ ꯇꯣꯉꯥꯟ ꯐꯝꯅꯔꯤꯗꯨ ꯎꯗ꯭ꯔꯣꯕ
ꯑꯗꯨ ꯑꯗꯨꯅ ꯑꯣ ꯑꯣ ꯑꯣ ꯈꯪꯕꯨꯗꯤ ꯈꯪꯉꯦ ꯑꯗꯨꯏꯁꯨ ꯍꯥꯏꯗꯤ ꯂꯥꯞꯊꯣꯛꯅꯈ꯭ꯔꯦ ꯁꯤꯅꯦ ꯈꯜꯂꯤꯁꯦ
ꯎꯝ ꯎꯗ꯭ꯔꯥ ꯑꯗꯣ ꯑꯩꯅꯗꯤꯅꯦ ꯀꯩꯁꯨ ꯈꯟꯕꯤꯗꯦꯕ ꯑꯩ ꯑꯗꯨꯝ ꯗꯥꯏꯔꯦꯠ ꯑꯗꯨꯝ ꯍꯥꯏꯌꯦꯕ ꯃꯉꯣꯟꯗ ꯃꯤ ꯃꯣꯏ ꯌꯨꯝ ꯍꯜꯂꯛꯄꯁꯤꯐꯧꯗꯅꯦ ꯈꯕ꯭ꯔꯥ ꯎꯅꯕ ꯌꯥꯗ꯭ꯔꯕꯅꯦ ꯍꯥꯏꯕ ꯑꯗꯨꯝ ꯀꯩꯅꯣ ꯇꯧꯕꯤꯔꯣꯅꯦ ꯍꯥꯏꯕ ꯑꯗꯨꯃꯥꯏꯅ ꯍꯥꯏꯅꯕꯗꯨꯗ ꯑꯩꯅ ꯑꯩ ꯑꯗꯨꯃꯥꯏꯅꯗꯤ ꯈꯟꯕꯗꯤ ꯉꯝꯃꯣꯏ ꯑꯩ ꯑꯗꯨꯒꯨꯝꯕ ꯄꯥꯝꯗꯦ ꯈꯣꯠꯇꯦꯅ ꯍꯥꯏꯕꯅꯦꯕ
ꯎꯝ
ꯑꯗꯨꯗꯒꯤ ꯅꯪꯒꯤꯁꯨ ꯑꯃ ꯂꯩꯔꯝꯒ ꯅꯁꯨ ꯅꯪ ꯊꯣꯛꯐꯝ ꯑꯩ ꯍꯧꯖꯤꯛ ꯍꯣꯏ ꯔꯤꯂꯦꯁꯟꯁꯤꯞ ꯂꯩꯇ꯭ꯔꯒꯁꯨ ꯑꯩ ꯑꯗꯨꯝ ꯀꯃꯤꯇꯦꯠꯇ ꯑꯃꯗꯤ ꯂꯩ ꯈꯣꯠꯂꯦ ꯐꯅ ꯀꯩꯅꯣ ꯇꯧꯗꯅ ꯇꯥꯔꯁꯨꯅ ꯍꯥꯏ ꯀꯃꯥꯏꯅ ꯂꯩ ꯍꯥꯏꯔꯦꯗꯅ ꯑꯗꯨ ꯍꯥꯏꯔꯕꯅꯦꯕ ꯑꯗꯨ ꯍꯥꯏꯕꯗꯨ ꯃꯣꯏ ꯀꯦꯗꯨꯗꯤ ꯈꯪꯉꯤꯅꯤꯅ ꯍꯣꯏꯁ ꯑꯃꯔꯛ ꯑꯃꯃꯨꯛ ꯇꫭꯛꯎꯔꯦ ꯑꯗꯨꯒ ꯑꯩꯈꯣꯏꯒꯤ ꯐꯣꯔꯠ ꯁꯦꯃꯤꯁꯇꯔ ꯀꯥꯔꯛꯄꯗꯁꯨ ꯈꯔ ꯂꯥꯞꯅꯔ ꯑꯗꯨ ꯁꯨ ꯈꯔ ꯀꯩꯅꯣ ꯇꯧꯔꯛꯑꯦꯗꯅ ꯈꯔ ꯂꯥꯞꯅꯔꯦꯗꯅ ꯑꯗꯨꯗꯨꯗ ꯑꯗꯨꯝ ꯑꯦ ꯅꯣꯏꯅꯤꯗꯣ ꯑꯃ ꯑꯣꯏꯔꯒ ꯑꯃ ꯎꯨꯗ꯭ꯔꯤꯁꯤꯗ ꯀꯔꯤꯒꯤꯅꯣ ꯀꯥꯏꯅ ꯑꯍꯟ ꯑꯍꯟꯅꯒ ꯍꯪꯕ ꯌꯥꯎꯕꯅꯦꯕ ꯀ꯭ꯂꯥꯁ ꯂꯥꯛ ꯑꯗ ꯍꯪꯕꯗꯁꯨ ꯕꯦꯄꯔ ꯃꯥꯟꯅꯗ꯭ꯔꯕꯅꯤꯅꯅ ꯑꯩꯈꯣꯏꯁꯨ ꯂꯩꯊꯣꯛꯅꯗ꯭ꯔꯥ ꯃꯥꯁꯨ ꯍꯥꯏꯕꯅꯦ ꯑꯩꯁꯨ ꯑꯗꯨꯝ ꯍꯥꯏ ꯑꯗ ꯅꯣꯏ ꯅꯤ ꯅꯨꯡꯉꯥꯏꯇꯦꯅꯦ ꯀꯥꯏꯅ ꯍꯥꯏꯕꯅꯦꯕ ꯑꯇꯣꯞꯄꯅꯗꯤ ꯑꯗꯨꯁꯨ ꯑꯣꯏꯔꯦ ꯑꯗꯨꯒ ꯑꯗꯨꯝ ꯀꯩꯁꯨ ꯋꯥꯔꯤꯁꯨ ꯁꯥꯟꯅꯩ ꯑꯗꯨꯝ ꯄꯦꯄꯔ ꯑꯃꯒꯤꯗꯤ ꯑꯃ ꯑꯅꯤꯗꯒꯤꯗꯤ ꯄꯨꯂꯞ ꯄꯨꯃꯤꯟꯅꯩ ꯑꯗꯨ ꯂꯥꯏꯔꯤꯛ ꯄꯥꯕ ꯈꯣꯠꯄꯗꯤ ꯑꯗꯨꯝ ꯋꯥꯔꯤ ꯑꯗꯨꯝ ꯁꯥꯟꯅꯩꯌꯦꯕꯀꯣ ꯂꯥꯏꯔꯤꯛꯀꯤ ꯃꯇꯥꯡꯗꯗꯤ ꯑꯗꯨ ꯑꯇꯣꯞ ꯍꯂꯣ ꯑꯦ ꯀꯃꯥꯏ ꯀꯃꯥꯏꯅ ꯇꯧꯕ ꯀꯥꯏꯅ ꯁꯥꯟꯅꯗ꯭ꯔꯦꯕ ꯁꯟꯗ꯭ꯔꯤꯁ ꯁꯤꯅ ꯑꯥꯔ ꯀꯦꯗꯨꯅ ꯏꯟꯖꯤꯟꯕꯤꯕꯒꯤꯅꯦꯕ ꯑꯩ ꯈꯪꯉꯦꯕ
ꯃꯥꯅꯦ꯫
ꯃꯤ ꯑꯥ ꯃꯣꯏ ꯃꯣꯏ ꯃꯣꯏ ꯑꯥꯔ ꯀꯦ ꯍꯣꯏ ꯀꯔꯤ ꯍꯣꯏ ꯑꯦꯟ ꯍꯣꯏ ꯀꯔꯤ ꯍꯣꯏ ꯂꯩꯃꯤꯟꯅꯕ ꯐꯝꯃꯤꯟꯅꯕ ꯃꯇꯝꯗ ꯑꯗꯨꯝ ꯑꯩ ꯅꯥꯛꯇ ꯑꯗꯨꯃꯥꯏꯅ ꯐꯝꯗꯤ ꯑꯩ ꯅꯥꯛꯇ ꯑꯗꯨꯝ ꯐꯝꯖꯕꯅꯦ ꯍꯥꯏꯕ ꯑꯗꯨ ꯐꯝꯕ ꯉꯝ ꯈꯤꯗ꯭ꯔꯦ ꯍꯥꯏꯕ ꯃꯤꯗꯣ ꯍꯥꯏꯕ ꯑꯗꯨꯝ ꯑꯩ ꯀꯩꯒꯤ ꯑꯗꯨꯝ
ꯏꯟꯖꯟꯕꯤꯔꯤꯅꯦ ꯍꯥꯏꯕ ꯐꯠꯇꯕꯅ
ꯑꯩꯅ ꯍꯥꯏꯅꯤꯡꯉꯤꯁꯤꯅ ꯑꯣꯏꯔꯣꯏ ꯍꯥꯏꯕꯗꯨ ꯈꯪꯕ ꯌꯥꯏ ꯍꯥꯏꯁꯤꯅꯤ ꯑꯩꯅ ꯍꯥꯏꯅꯤꯡ
ꯑꯗꯨꯗꫭ ꯍꯥꯁ ꯑꯗꯨꯁꯨ ꯄꯥꯡꯃꯟꯒ꯭ꯔꯦ ꯍꯥꯏꯕ꯫
ꯑꯗꯨ ꯀꯣꯟꯅ ꯍꯥꯏꯌꯦꯅ ꯑꯗꯨꯗꯒꯤ ꯑꯁ ꯍꯣꯏ ꯑꯩ ꯈꯟꯕꯨꯗꯤ ꯈꯟꯗ꯭ꯔꯦꯗꯅ ꯈꯟꯗꯦꯗ ꯑꯗꯨꯒꯨꯝꯕꯗꯤ ꯍꯥꯏꯔꯛꯄꯅꯦꯕ ꯃꯥꯁꯦ ꯑꯗꯨꯝꯕꯗꯗꯤ ꯀꯣꯝꯕꯒꯤ ꯑꯗꯨꯅ ꯂꯣꯏꯔꯝꯗꯥꯏꯒꯤꯗ ꯑꯥ ꯑꯍꯥꯟꯕ ꯑꯩꯈꯣꯏꯅ ꯑꯀꯣꯝꯕꯒꯤ ꯆꯥꯛ ꯆꯥꯅꯕ ꯆꯠꯂꯨꯕꯗꯣ ꯑꯔꯤꯕꯁꯤꯁ ꯅ ꯁꯤꯟꯗꯨꯅ ꯑꯗꯨꯒꯤ ꯊꯤꯜꯂꯨꯕꯗꯨꯗꯁꯨ ꯀꯩꯅꯣ ꯇꯧꯔꯨꯕꯅꯦꯕ ꯑꯥ ꯃꯣꯏ ꯑꯗꯨꯗꯁꯨ ꯍꯥꯏꯔꯛꯄꯅꯦꯕ ꯑꯔꯤꯕꯗꯤ ꯅꯠꯇꯦ ꯑꯔꯤꯕꯒꯤ ꯅꯠ ꯑꯗ ꯑꯩꯈꯣꯏꯅ ꯑꯔꯤꯕꯒꯤ ꯅꯠꯇꯕꯤꯗ ꯑꯩꯈꯣꯏ ꯑꯩꯅ ꯆꯥꯛ ꯊꯣꯡꯕ ꯑꯍꯥꯝꯕ ꯀꯩꯅꯣ ꯆꯠꯄꯩꯗꯣꯍꯦ ꯑꯪ ꯊꯥ ꯆꯠꯄꯩꯗꯣ꯫
ꯎꯝ꯫
ꯑꯗꯨꯒꯤꯗꯨꯁꯨ ꯑꯗꯨꯒꯤꯗꯨ ꯆꯥꯛ ꯆꯥꯃꯤꯟꯅꯩꯗꯅ ꯑꯀꯣꯝꯕ ꯂꯥꯁꯇ ꯑꯩ ꯆꯥꯛ ꯆꯥꯗ꯭ꯔꯥ ꯃꯣꯏꯒ ꯑꯗꯨꯁꯨ ꯃꯣꯏꯅ ꯃꯣꯏꯗꯤ ꯅꯤꯁꯥꯗꯣ ꯁꯨꯠꯇ ꯋꯥꯡꯈꯠꯂꯕ
ꯈꯪꯉꯦ ꯈꯪꯉꯦ ꯈꯪꯉꯦ꯫
ꯇꯧꯗꯅ ꯑꯃ ꯀꯦꯗꯨꯒ ꯆꯥꯛ ꯆꯃꯤꯅꯩꯌꯦ ꯕꯩꯒ ꯑꯗꯨꯅ ꯑꯩꯒꯤ ꯅꯥꯀꯟꯗ ꯐꯝꯕ ꯄꯤꯗꯨꯅ ꯑꯁꯣꯝ ꯅꯥꯀꯟ ꯐꯝꯕ
ꯇꯅꯦ ꯍꯥꯏꯕ ꯑꯩꯉꯣꯟꯗ ꯍꯧꯔꯛꯏꯗꯣ
ꯍꯣꯏꯃꯥ ꯑꯗꯨꯏ ꯋꯥꯔꯤꯗꯨꯁꯨ ꯂꯤꯒꯦ ꯍꯥꯏꯕ꯫ ꯀꯣꯟ ꯐꯦꯡꯕꯒꯤꯗꯣ ꯀꯣꯟ ꯐꯦꯡꯕꯒꯤꯗꯨ ꯇꯧꯒꯤꯗꯣꯏꯅꯦꯕ ꯑꯗꯨꯃꯥꯏꯅ ꯇꯧ ꯐꯝꯃꯤꯟꯅꯔꯦꯗꯅ ꯑ ꯃ ꯆꯥꯃꯤꯟꯅꯔꯦ ꯑꯗꯨꯒ ꯑꯩꯁꯦ ꯆꯥꯛꯁꯦ ꯆꯥꯗ꯭ꯔꯕꯅꯦꯕ ꯑꯩ ꯆꯥꯛ ꯁꯨ ꯆꯥ ꯆꯥꯗ꯭ꯔꯤ ꯀꯩꯅ ꯑꯩꯗꯤ ꯉꯥ ꯆꯥꯕ ꯃꯤꯅꯤ ꯌꯦꯟ ꯁꯥꯕꯒꯈꯩ ꯀꯃꯥꯏꯅ ꯄꯨꯟꯁꯤꯟꯅꯔꯤꯁꯦ ꯄꯨꯈꯝ ꯑꯝꯇꯁꯨ ꯆꯥꯃꯤꯟꯅꯔꯦ ꯑꯗꯨ ꯆꯥꯅꯤꯡꯗꯕ ꯑꯩꯁꯦ ꯇꯣꯛꯑꯕꯅꯦꯕ ꯃꯅꯤ ꯃꯃꯤ ꯀ ꯑꯗꯨ ꯉꯁꯥꯡ ꯉꯁꯥꯡ
ꯈꯪꯉꯦ ꯈꯪꯉꯦ ꯎꯏ ꯍꯥꯏꯕ ꯑꯩꯁꯨ
ꯃꯥꯗꯤ ꯌꯥꯝ ꯐꯕꯅꯤ ꯄꯤꯗ ꯌꯥꯝ ꯐꯕꯅꯤ ꯑꯥꯎ ꯌꯥꯝ ꯈꯪꯖꯗꯕꯅꯤ ꯅꯪ ꯑꯁꯤꯒꯨꯝꯕ ꯃꯤꯁꯦ ꯐꯪꯉꯔꯣꯏ ꯑꯗꯨꯒ ꯑꯥꯗꯨꯅ ꯍꯥꯏꯅꯦ ꯈꯕ ꯑꯗꯩ ꯄꯤꯁꯨ ꯅꯪꯁꯨꯅꯤ ꯑꯁꯨꯛꯐꯕ ꯃꯤꯁꯤꯕꯨ ꯐꯪꯗ꯭ꯔꯤꯁꯤ ꯅꯪ ꯅꯔꯣꯏ ꯍꯥꯏꯕ ꯅꯪꯅ ꯁꯥꯟꯅ ꯍꯥꯏ ꯑꯩꯈꯣꯏ ꯃꯌꯥꯝꯅ ꯍꯥꯏꯔꯁꯨ ꯅꯪ ꯅꯪꯅ ꯁꯥꯟꯅꯕ ꯍꯥꯏ ꯉꯝꯖꯗꯦ ꯈꯠ ꯊ ꯑꯁ ꯇꯧꯈꯤꯕꯅꯦꯕ ꯑꯗ ꯑꯩꯅ ꯃꯋꯥ ꯂꯧꯗꯅ ꯑꯩꯅ ꯑꯩꯅ ꯍꯥꯏ ꯑꯁ ꯊꯤ ꯋꯥꯔꯤꯝ ꯇꯧꯅꯨꯘꯁꯤ ꯇꯥꯅꯤꯡꯗꯁꯦ ꯆꯥꯛ ꯆꯥꯛꯊꫭꯛꯑꫭ ꯁꯦ
ꯑꯦ ꯍꯩꯏꯅꯗꯅ
ꯇꯧꯔꯒ ꯈꯣꯠꯂꯨꯔ ꯑꯗꯨꯖꯥꯅ ꯍꯥꯏꯔꯒ ꯑꯗꯨꯃꯥꯏꯅ ꯇꯣꯛꯈ꯭ꯔꯦ ꯑꯗꯨ ꯑꯗꯨꯒꯤ ꯃꯇꯨꯡꯗ ꯑꯃꯨꯛ ꯃꯣꯏꯁꯦ ꯍꯥꯏꯔꯛꯇ꯭ꯔꯕꯅꯦꯕ ꯍꯥꯏꯐꯦꯠ ꯈꯔ ꯐꯖꯕ ꯑꯃ ꯑꯣꯏꯗ꯭ꯔꯕꯅꯦꯕ ꯑꯗꯨꯏ ꯀꯣꯟ ꯐꯦꯡꯕ ꯆꯠꯂꯦꯗꯅ ꯀꯣꯝ ꯐꯦꯡꯉꯤꯗꯅ ꯑꯗꯨꯏ ꯀꯣꯝ ꯐꯦꯡꯕꯗꯁꯨꯅꯦ ꯑꯥ ꯑꯦꯟꯗꯦ ꯅꯪ ꯅꯪꯗꯣ ꯑꯁ ꯅꯪꯒ ꯌꯥꯝ ꯐꯖꯕꯅꯦꯌꯦ ꯀꯦ ꯅꯪꯁꯨ ꯑꯝꯇꯪ ꯍꯥꯏꯁ ꯑꯗꯨꯗ ꯑꯩꯒꯤ ꯃꯤ ꯂꯩꯕꯤꯈꯤꯕꯁꯤꯗ ꯇꯟꯗꯅ ꯇꯧꯕꯅꯤꯅꯦ ꯀꯥꯏ ꯀꯃꯥꯏꯅ ꯇꯧꯈꯤꯕꯅꯦꯕ ꯑꯥ ꯑꯗꯨ ꯑꯗꯨꯒꯤ ꯑꯩ ꯑꯔꯤꯕꯗꯨꯅ ꯍꯥꯟ ꯍꯧꯎꯗꯅ ꯎꯝ ꯀꯩꯅꯣꯝꯅꯦ
ꯑꯗꯨ ꯅꯨꯃꯤꯠꯇꯣ ꯈꯪꯕ꯭ꯔꯥ ꯏꯕꯦꯝꯃ ꯍꯦꯛ ꯍꯧꯕꯗꯒꯤꯅꯦ ꯗꯤꯄꯥ ꯕꯁ ꯑꯩꯈꯣꯏꯒꯤ ꯒꯥꯔꯤꯗ ꯆꯠꯂꯤꯗꯅ ꯒꯥꯔꯤ ꯍꯦꯛ ꯇꯨꯝꯈꯠꯄꯗꯣ ꯆꯠꯇ꯭ꯔꯤꯀꯥꯟꯒꯤ ꯑꯦꯝ ꯌꯨ ꯂꯩꯔꯤꯀꯥꯟꯗ ꯑꯗꯨꯗꯒꯤ ꯍꯧꯈ꯭ꯔꯕꯅ ꯍꯥꯏꯕ
ꯑꯗꯨꯗꯩꯅꯦ ꯑꯁ ꯑꯩꯗꯤ ꯍꯩꯅꯗꯕꯅ ꯑꯩꯅ ꯍꯥꯏꯗꯤ ꯑꯗꯨ ꯑꯩꯅ ꯈꯪꯉꯦ ꯍꯥꯏꯕ ꯃꯥꯗꯣ ꯃꯥꯏ ꯅꯨꯄꯤꯗꯨꯒ ꯀꯣꯏꯆꯠ ꯀꯣꯏꯆꯠ ꯀꯣꯏꯆꯠ ꯆꯠꯃꯤꯟꯅꯗꯅ ꯇꯧꯃꯤꯟꯅꯗꯅ ꯂꯩꯔꯦ ꯃꯤꯠꯇꯨꯅ ꯄꯨꯔꯥ ꯎꯔꯕꯅꯤꯅ ꯈꯪꯉꯕ ꯑꯗꯣ ꯃꯥꯏ ꯅꯨꯄꯤꯗꯣ ꯂꯩꯅ ꯂꯩꯅ ꯑꯩꯉꯣꯟꯗ ꯇꯧꯔꯛꯏꯗꯣ ꯌꯥꯕ꯭ꯔꯥꯕ ꯑꯩꯅ ꯍꯥꯏꯗꯤ
ꯂꯥꯏꯔꯤꯛꯇꯣ ꯃꯌꯥꯝ ꯑꯃ ꯇꯝꯃꯀꯥꯟꯗ ꯑꯗꯨꯃꯥꯏꯅ ꯆꯀꯠ ꯆꯀꯠ ꯇꯣꯏꯗꯕꯨ ꯂꯦꯝꯖꯗꯦ ꯅꯠꯇ꯭ꯔꯥ
ꯑꯗꯨꯅ ꯍꯥꯏꯁꯦ ꯄꯨꯔꯥ ꯇꯨꯀꯠꯆꯩ ꯍꯥꯏꯕ ꯑꯣꯛꯇꯦ ꯍꯥꯏꯕ ꯃꯣꯏꯗꯣ ꯎ
ꯑꯗꯨꯒꯤ ꯃꯇꯨꯡꯗꯤ ꯌꯥꯗ꯭ꯔꯦ ꯌꯥꯗ꯭ꯔꯦ ꯍꯥꯏꯔ ꯀꯥꯟꯗ ꯑ ꯂꯣꯛꯇꯥꯛ ꯆꯠꯄꯩꯗꯨ ꯑꯔꯤꯕꯤꯅ ꯁꯤꯟꯕꯤꯗꯣ ꯆꯥꯛ ꯆꯥꯕꯤꯗꯨ ꯃꯇꯥꯡꯗ ꯂꯤꯔꯛꯀꯦꯕ ꯃꯣꯏ ꯈꯔ ꯈꯔ ꯊꯛꯅꯔꯕꯅꯦꯕ ꯑ ꯆꯥꯛ ꯑꫭꯛꯅꯗꯦꯅ ꯑꯩꯉꯣꯟꯗ ꯀꯧꯔꯛꯑꯦꯕꯀꯣ ꯐ꯭ꯔꯦꯟ ꯐ꯭ꯔꯦꯟ ꯑꯩꯅ ꯁꯨꯛꯀꯧ ꯀꯧꯗꯕꯅꯤ ꯑꯩꯅ ꯀꯩꯅꯣ ꯃꯥꯡ ꯀꯧꯔꯤꯁꯤꯅ ꯁꯤꯅꯦꯕꯁꯦ ꯃꯤꯖꯣ ꯈꯣꯏꯁꯨ ꯏꯒꯣꯏ ꯔꯅꯤ ꯅꯤꯅ ꯏꯒꫭ ꯏꯒꯣꯔꯥꯅꯤꯅꯤꯅꯀꯣ
ꯎꯝ ꯍꯥꯏꯔꯛꯑꯦ ꯉꯥꯏꯈꯣ ꯍꯥꯏꯔꯛꯑꯦ ꯑꯗꯨꯗꯣ ꯐꯦꯅꯟ ꯍꯣꯏꯁꯦ ꯑꯩꯈꯣꯏꯗ ꯁꯥꯎꯕꯔꯣ ꯇꯧꯔꯛꯑꯦ ꯑꯔꯤꯕꯗꯨꯅ ꯑꯩ ꯈꯪꯗꯦꯅꯅ ꯍꯥꯏꯔꯛꯑꯦ ꯈꯪꯗꯦ ꯍꯥꯏꯔꯦꯕꯀꯣ ꯑꯩ ꯑꯗꯨꯒ ꯃꯥ ꯍꯥꯏꯅꯩ ꯀꯩꯅꯣ ꯃꯥ ꯀꯩꯝꯇ ꯈꯨꯝꯈꯤꯗ꯭ꯔꯦ ꯈꯣꯠꯈꯤꯗ꯭ꯔꯦ ꯀꯩꯝꯇꯒ ꯀꯧꯔꯛꯇꯦ ꯉꯁꯥꯏꯗꯒꯤ
ꯏꯁ ꯑꯩꯗꯤ ꯀꯩꯗꯣꯕꯩ ꯀꯧꯗꯣꯏꯕ ꯏꯁꯥꯐꯧ ꯁꯪꯗ꯭ꯔꯀꯥꯟꯗ ꯇꯨꯝꯅꯕ ꯍꯣꯠꯅꯕꯗ ꯏꯁꯥꯕꯨ ꯅꯣꯔꯃꯦꯜ ꯇꯥꯗꯅ ꯂꯩ ꯅꯨꯃꯤꯠꯇꯨꯗ
ꯑꯩꯒꯤꯗꯤ ꯑꯥ ꯑꯩꯉꯣꯟꯗꯗꯤ ꯑꯗꯨꯝ ꯀꯧꯔꯛꯑꯦ ꯇꯧꯁꯟꯈꯤꯕꯅꯤ
ꯎꯝ ꯑꯩꯅꯤ ꯍꯥꯏꯗꯤꯁꯨꯨ ꯖꯨꯠ ꯆꯥ ꯅꯠꯇ꯭ꯔꯕꯅꯤꯅ ꯃꯥ ꯊꯕꯛ ꯁꯣꯏꯕ ꯃꯥꯅ ꯁꯤꯟꯕ ꯊꯕꯛꯇꯨ ꯁꯣꯏꯔꯦ ꯍꯥꯏꯕꯗꯤ ꯈꯪꯖꯔꯕꯅꯦꯕ ꯑꯗꯨꯗꯨꯒꯤꯅꯦꯕ ꯃꯥꯅ ꯇꯧꯔꯤꯗꯣ
ꯃꯥꯅꯦ
ꯐꯔꯦꯁꯤꯅ ꯑꯗꯨ ꯑꯗꯨꯃꯥꯏꯅ ꯀꯧꯔꯑꯦꯗꯅ ꯀꯦ ꯑꯥꯔꯀꯦꯗꯨꯅ
ꯎꯝ
ꯗꯤ ꯍꯧꯒꯠꯈ꯭ꯔꯕꯅꯤꯅꯦ ꯑꯁ ꯑꯩꯗꯤ ꯉꯝꯃꯔꯣꯏ ꯑꯩ ꯆꯥꯛ ꯆꯥꯕ ꯉꯝꯃꯔꯣꯏ ꯑꯁ ꯌꯥꯝ ꯇꯜꯂꯤ ꯖꯨꯠ ꯌꯥꯝ ꯆꯥꯗꯤ ꯍꯧꯒꯠꯈ꯭ꯔꯦꯕ ꯃꯗꯤ ꯃꯁꯥ ꯆꯥꯛ ꯆꯥꯕꯗꯤ ꯍꯣꯏ ꯃꯥꯗꯤ ꯀꯩꯅꯣ ꯇꯧꯖꯕꯅꯦꯕ ꯈꯔ ꯈꯔ ꯆꯦꯛꯁꯤꯟꯖꯕꯅꯦ ꯃꯥꯗꯤ ꯃꯃꯥꯕꯨꯏꯅꯦꯕ
ꯎꯝ
ꯑꯗꯨꯅ ꯑꯗꯨꯃꯥꯏꯅ ꯇꯧꯔꯦꯗꯅ ꯏꯕꯦꯝꯃ ꯃꯥ ꯄꯤ ꯑꯅ ꯑꯅꯥ ꯍꯪꯆꯠꯂꯨꯗꯅꯀꯣ ꯑꯥꯔ ꯀꯦꯗꯨꯅ ꯏꯟꯁꯤꯟꯗꯅ ꯃꯆꯦꯒꯗ ꯃꯆꯦꯒꯗ ꯂꯣꯏ ꯃ ꯃꯣꯏ ꯃꯆꯦ ꯇꯔꯨꯛꯀꯗ ꯊꯣꯛꯂꯛꯇꯅ ꯌꯦꯡꯍꯜꯂꯤꯅꯦ ꯍꯥꯏꯕ ꯑꯩꯒꯁꯦ ꯀꯅꯥꯅꯣꯅꯦ ꯀꯅꯥꯅꯣꯒ ꯍꯥꯏꯔ ꯑꯩꯁ ꯑꯗꯨꯏ ꯅꯨꯃꯤꯠꯇ ꯀꯩꯅꯣꯝ ꯑꯗꯨꯅ ꯊꯥꯔꯠ ꯁꯦꯃꯤꯁꯇꯔꯒꯤꯗ ꯇꯧꯈꯤꯕꯅꯦ ꯐꫭꯔꯠ ꯁꯦꯃꯤꯁꯇꯔ ꯀꯥꯔꯛꯄ ꯊꯥꯔꯠ ꯁꯦꯃꯤꯁꯇꯔꯗ ꯑꯩꯁꯤꯅꯦ ꯈꯪꯕꯔꯥ ꯑꯩꯅꯅꯦ ꯑꯩꯁꯤꯅ ꯑꯥꯔꯒ ꯍꯟꯃꯤꯟꯅꯗꯦ ꯅꯤꯕ ꯑꯩꯅꯅ ꯍꯥꯏꯕ ꯑꯥꯔꯅ ꯊꯦꯝꯕꯤꯔꯝꯃꯣꯅ ꯑꯩ ꯕꯁꯁꯨ ꯅꯪꯍꯧꯗ꯭ꯔꯦꯅ ꯑꯗꯨꯏ ꯇꯧꯕꯗꯨꯗꯅꯦ ꯍꯥꯏꯕ ꯑꯗꯨ ꯑꯅꯥꯕ ꯑꯩꯁꯨ ꯏꯁꯝ ꯁꯝ ꯑꯦ ꯏꯃꯥꯟꯅꯕ ꯑꯃ ꯅꯥꯔꯕꯅꯤꯅ ꯅꯨꯡꯉꯥꯏꯇꯦꯁꯦ ꯃꯣꯏ ꯑꯇꯩꯗꯤ ꯀ꯭ꯂꯣꯁ ꯑꯣꯏꯅꯗꯤ ꯑꯩꯒ ꯃꯥꯒꯗꯤ ꯈꯔ ꯀ꯭ꯂꯣꯖ ꯑꯣꯏꯅꯕꯅꯤꯅ ꯍꯪꯕꯤꯔꯨꯒꯦ ꯀꯥꯏꯅ ꯆꯠꯂꯤꯅꯦꯕ ꯑꯩꯁꯦ ꯑꯆꯥꯄꯣꯛꯀ ꯂꯩꯇꯅ ꯃꯥ ꯄꯨꯔꯥ ꯀꯩꯅꯣꯝ ꯇꯟꯅꯤ ꯅꯣꯏꯅ ꯑꯩ ꯅꫭꯛꯑꫭꯏꯕ ꯑꯩ ꯃꯥꯏ ꯃꯥꯏ ꯉꯁꯪ ꯉꯥꯡꯉꯦ ꯏꯕꯦꯝꯃ
ꯏꯕꯦꯝꯃꯥ ꯀꯔꯤꯅꯣ
ꯍꯥꯏꯔꯤ ꯃꯣꯏ ꯃꯥ ꯍꯥꯏꯗꯅꯦꯀꯣ ꯑꯁ ꯑ ꯑꯩ ꯑꯔꯦꯝ ꯕꯩꯀꯩ ꯆꯠꯆꯔꯝꯃꯦꯅ ꯑꯗꯨꯒꯤ ꯑꯥꯥꯏꯅ ꯊꯤꯜꯂꯝꯕꯗꯣ ꯑꯥꯏꯅ ꯊꯤꯜꯂꯝꯗꯦ ꯑꯦꯟꯗꯨꯅ ꯑꯗꯨꯝ ꯊꯤꯜꯍꯜꯂꯝꯃꯦ
ꯑꯦꯟꯗꯨꯅ
ꯑꯦꯟꯗꯨꯅ ꯑꯩꯈꯣꯏꯒꯤ ꯑꯦꯟ ꯑꯃ ꯌꯥꯎꯕꯗꯣ
ꯈꯪꯗꯤꯌꯦ
ꯑꯁ ꯑꯦꯟ ꯅꯃ ꯑꯁ ꯀꯩꯅꯣꯗꯨꯍꯦ
ꯑꯣ ꯑꯣ ꯑꯣ ꯈꯪꯉꯦ ꯈꯪꯉꯦ ꯈꯪꯉꯦ ꯈꯪꯉꯦ ꯈꯪꯉꯦ
ꯎ ꯑꯗꯨꯏꯗꯨꯗ ꯊꯤꯜꯍꯜꯂꯃꯤꯅꯦ ꯍꯥꯏꯕ ꯎꯄꯥꯏ ꯂꯩꯇꯗꯨꯗꯗ ꯕꯤꯔꯅꯤ ꯍꯥꯏꯕ
ꯑꯗꯨꯅꯤ ꯑꯗꯣ ꯑꯔ ꯀꯦꯁꯤꯅꯤ ꯌꯥꯝ ꯖꯨꯠꯆꯗꯔꯤꯗꯦ
ꯏꯁ ꯕꯦꯔꯅꯤ ꯀꫭ ꯉꯥꯏꯈꯣꯕ ꯑꯥꯔꯒꯤ ꯋꯥꯔꯤꯁꯦ ꯍꯨꯊꯤ ꯆꯥꯛ ꯆꯥꯕꯩꯗꯨꯗ ꯍꯥꯏꯔꯛꯇꯣꯏꯅꯦ ꯑꯗꯨꯒ ꯑꯥ ꯑꯥꯔꯁ ꯁꯦ ꯃꯥꯁꯦ ꯑꯃ ꯄꯥꯝꯕꯗꯨꯗ ꯑꯃ ꯔꯤꯖꯦꯛ ꯆꯠꯄꯤꯔꯛꯑꯕꯅꯤꯅ ꯑꯃ ꯑꯃꯃꯨꯛ ꯑꯦꯆꯦꯛ ꯇꯧꯕꯗ ꯃꯥꯁꯦ ꯀꯩꯅꯣ
ꯀꯅꯥꯗꯩꯅꯣ ꯔꯤꯖꯦꯛ ꯆꯠꯂꯤꯁꯦ
ꯑꯁ ꯃꯥꯗꯤ ꯑꯦꯁꯇꯒꯤ ꯑꯃꯁꯨ ꯍꯧꯈ꯭ꯔꯕꯅꯦ ꯑꯦꯁ ꯁꯤꯒꯤ ꯍꯧꯕꯗꯨꯅꯅꯦ ꯑꯦꯜꯁꯨ ꯑꯦꯜ ꯑꯅꯤꯗꯨꯁꯨꯅꯤꯗꯅ ꯑꯦꯜ ꯑꯀꯣꯝꯕꯒꯤ ꯑꯦꯜꯗꫭ
ꯈꯪꯉꯦꯃꯤ ꯈꯪꯉꯤꯃꯤ ꯈꯪꯉꯤꯃꯤ
ꯑꯗꯨꯗꯣ ꯑꯗꯨꯗꯨꯒꯤ ꯑꯗꯨꯅꯤ ꯂꯣꯛꯇꯥꯛ ꯆꯠꯄꯗꯨꯗꯤ ꯃꯥꯁꯦ ꯏꯔꯥꯡ ꯈꯔ ꯈꯔ ꯋꯥꯔꯤ ꯑꯗꯨꯝ ꯁꯥꯟꯅꯕ ꯈꯣꯠꯅꯕ ꯇꯧꯔꯕꯅꯦꯕ ꯑꯗꯨꯒꯤꯁꯨ ꯂꯤꯔꯛꯇ꯭ꯔꯤꯅꯦꯕ ꯃꯥꯅ ꯍꯥꯏꯁꯤꯅ ꯑꯁ ꯃꯤꯅꯗꯤ ꯂꯥꯟꯅ ꯈꯟꯕꯤꯔꯕꯅꯦ ꯑꯩꯁꯦ ꯀꯔꯤꯝ ꯈꯟꯖꯗꯕꯤꯗ ꯀ ꯍꯥꯏꯔꯕꯅꯦꯕ ꯑꯩꯈꯣꯏ ꯃꯃꯥꯡꯗꯒꯤ ꯅꯤꯟꯐꯨꯡ ꯅꯤꯟꯐꯨꯡ ꯑꯗꯨꯝ ꯋꯥꯔꯤ ꯁꯅꯔꯦꯗꯅ ꯑꯗꯩꯩ ꯂꯥꯟꯅ ꯎꯍꯜꯅꯤꯡꯗꯕꯤ ꯗꯨꯅꯦꯕꯥ ꯑ‌ꯦꯜ ꯃꯆꯥꯗ‌ꯣ ꯑꯗꯨꯗ‌ꯣ ꯃꯥꯅ ꯄꯝꯖꯩꯗꯅ ꯑꯗꯨꯗꯨꯒꯤ ꯃꯃꯥꯡꯗ ꯑꯁ ꯄꯕꯤꯅꯔꯛꯅꯕꯅꯤ ꯀꯥꯏ ꯇꯧꯖꯕꯗꯨꯅꯦꯕ
ꯉꯥꯏꯈꯣ ꯑꯩꯈꯣꯏꯒꯤ ꯑꯥꯔ ꯑꯃ ꯌꯥꯎꯕꯗꯨꯅ ꯅꯨꯄꯤꯗ ꯅꯣꯏꯒ ꯈꯔ ꯄꯨꯟꯕꯗꯣ
ꯅꯣꯢꯒ ꯈꯔ ꯄꯨꯟꯕꯁꯦ ꯀꯅꯥꯅꯣ
ꯍꯦꯔꯥ ꯑ ꯑꯥ ꯑ ꯑꯗꯨꯒꯥ ꯑꯥꯔ ꯑꯥꯔ ꯅꯨꯄꯥꯁꯤꯒ ꯇꯧꯅꯔꯝꯕ꯭ꯔ ꯁꯤꯅꯦ ꯍꯥꯏꯗꯤ
ꯑꯥꫪꯒ ꯀꯦꯒ ꯍꯥꯏꯅꯩꯌꯦ
ꯍꯥꯥ
ꯑꯥꯔꯒ ꯀꯦꯒ ꯍꯥꯏꯅꯩꯗꯨꯗꯤ ꯀꯦꯒ ꯑꯥꯔꯒ
ꯑꯥꯏꯒ ꯑꯥꯏꯒ ꯑꯥꯏꯒ ꯀꯦꯒ ꯇꯧꯕ꯭ꯔꯕ
ꯅꯠꯇꯦꯕ ꯑꯥꯔꯒ ꯑꯥꯔꯒ ꯅꯠꯇꯦꯕ ꯑꯥꯔꯒ ꯀꯦꯒꯅꯦꯕ ꯑꯅꯤꯗꯨꯁꯨ ꯑꯥꯔ ꯀꯦꯅꯦꯕ ꯑꯗꯨꯝ ꯇꯥꯁꯤ